ꯍꯜꯂꯣ
ꯇꯥꯔꯦ ꯇꯥ
ꯅꯪꯅ ꯋꯥ ꯉꯥꯡꯕꯗꯣ
ꯑ
ꯀꯩꯅꯣꯒ ꯃꯥꯜꯂꯦ
ꯀꯩꯅꯣꯒ ꯃꯥꯟꯗꯦꯕ ꯃꯩꯇꯩ ꯃꯆꯥ ꯈꯔ ꯃꯥꯟꯕ ꯋꯥꯠꯂꯦꯕ
ꯏꯁ ꯀꯩ ꯃꯥꯜꯂꯤꯕ
ꯁꯨꯝ ꯇ꯭ꯔꯥꯏꯕꯦꯜ ꯃꯆꯥꯒꯨꯝꯕ ꯃꯥꯜꯂꯦ ꯑꯩꯁꯨ ꯃꯥꯟꯕꯅꯦ ꯂꯣꯟꯗꯨ ꯀꯩꯅꯣ ꯇꯧꯕ ꯈꯣꯏꯔꯞꯅ ꯆꯠꯄ ꯍꯥꯏꯇꯥꯔꯦ
ꯑꯩꯗꯤ ꯈꯣꯏꯗꯝꯅꯤꯗ
ꯈꯣꯏꯗꯦ ꯈꯣꯏꯕꯗꯤ
ꯑꯗꯨ ꯀꯃꯥꯏꯅꯅꯣꯕ ꯀꯃꯥꯏꯅ ꯇꯣꯞꯄ ꯃꯥꯜꯂꯤ
ꯈꯪꯗꯦ ꯈꯔ ꯇꯥꯕ ꯀꯥꯟꯗ ꯈꯤꯇꯪ ꯃꯥꯟꯕꯗꯣ
ꯑꯇꯩ ꯃꯤ ꯑꯇꯣꯞꯄ ꯀꯅꯥꯝꯇꯅ ꯍꯥꯏꯔꯛꯇꯦ ꯑꯗꯨꯃꯥꯏꯅ
ꯈꯪꯗꯦ ꯑꯩ ꯋꯥꯈꯟꯅꯔ ꯀꯩꯅꯣꯗꯤ ꯈꯪꯗꯦ
ꯑꯩꯗꯤ ꯅꯪꯁꯦ ꯑꯍꯥꯟ
ꯑꯩꯖ‌ꯦ ꯀꯩ ꯍꯥꯏꯅꯣ
ꯑꯍꯥꯟꯕꯗꯅꯦ
ꯎꯝ
ꯑꯍꯥꯟꯕ ꯋꯥꯔꯤ ꯁꯦꯔꯥꯟ ꯇꯨꯔꯥꯟꯕꯨꯡ ꯃꯥꯜꯂꯨꯔꯕꯅꯤ ꯑꯗꯨꯒ ꯑꯣꯛ ꯆꯥꯏ ꯍꯥꯏꯔꯦ ꯑꯗꯩ ꯑꯩꯖ‌ꯦ
ꯑꯍꯥꯟꯕ ꯋꯥꯔꯤ ꯁꯥꯕꯗ ꯀꯩ ꯍꯥꯏꯅꯣ ꯑꯣꯛ ꯆꯥꯕ ꯀꯩ ꯍꯥꯏꯅꯣ
ꯑꯍꯥꯟꯕ ꯋꯥꯔꯤ ꯁꯥꯟꯅꯕꯗꯅꯦ ꯄꯥꯡꯒꯟ ꯃꯜꯂꯨꯔ‌ꯦꯕꯀꯣ ꯑꯗꯨꯒ ꯑꯗꯨꯒ ꯑꯣꯛ ꯊꯣꯡꯕ ꯆꯥꯏ ꯍꯥꯏꯔꯛꯄꯗ ꯅꯦ ꯋꯥꯈꯜ ꯑꯃ ꯈꯜꯂꯨꯏꯅꯦꯕ
ꯑꯥ ꯑꯁ ꯑꯗꯨꯅꯤꯅꯦ ꯑꯩꯖꯨ ꯃꯥꯟꯗꯤ ꯃꯥꯟꯗꯕꯅꯤ ꯃꯤ ꯑꯃꯇꯅ ꯍꯥꯏꯗꯤ ꯍꯥꯏꯗꯕꯅꯦ
ꯁꯨꯝ ꯏꯍꯥꯟ ꯍꯥꯟꯕ ꯐꯣꯟ ꯄꯥꯏꯔꯛꯄꯗꯨꯗ
ꯎ
ꯃꯌꯥꯝ ꯅꯠꯇꯦ
ꯅꯪꯗꯤ ꯆꯥꯗ꯭ꯔꯣ ꯑꯩꯅ ꯆꯥꯕꯗꯣ
ꯆꯥꯏꯗ
ꯎꯝ ꯍꯥꯎꯗꯤ ꯍꯥꯎꯕꯅꯦ ꯃꯅꯝ ꯅꯝꯃꯛꯄꯗꯀꯣ ꯃꯤꯟ ꯊꯣꯡꯉꯛꯄꯗꯗꯤ ꯌꯥꯝ ꯆꯥꯅꯤꯡꯕ ꯑꯗꯨ ꯏꯁꯥꯒꯤ ꯇꯧꯕꯗ ꯆꯥꯕꯗ‌ꯣ ꯉꯝꯗꯕ
ꯑꯩꯁꯦ ꯃꯤꯅ ꯎꯕ ꯀꯩꯅꯣꯗꯒꯤ ꯑꯁ ꯉꯥ ꯕ‌ꯣꯛꯗ ꯆꯥꯔꯝꯗꯧ ꯃꯥꯟꯗꯦ ꯒꯅ ꯍꯥꯏꯕ ꯃꯤ ꯀꯣꯏꯖ‌ꯦ ꯏꯃꯥꯥꯟꯅꯕꯤꯒꯩꯅ ꯎꯕꯗ ꯑꯗꯨ ꯑꯩꯅ ꯁꯣꯝꯗ ꯆꯥꯔꯤꯉꯩꯗꯨꯗꯤ ꯈꯪꯉꯦ
ꯆꯥꯕ ꯄꯥꯝꯃꯤ ꯑꯍꯥꯎꯕ ꯄꯥꯝꯃꯤꯁꯤꯒ ꯎꯝ ꯍꯧꯖꯤꯛꯀꯥꯟꯗꯤ ꯀꯩꯅꯣ ꯍꯔꯥꯎ ꯀꯨꯝꯍꯩꯗꯤ ꯀꯩꯝ ꯄꯥꯛ ꯂꯩ ꯂꯩꯇ꯭ꯔꯦꯅ‌ꯦꯀꯣ
ꯑꯦꯔꯖꯨ ꯂꯩꯇ꯭ꯔꯁꯨ ꯆꯝ
ꯎꯝ ꯌꯦꯡꯕ ꯈꯣꯠꯄ ꯆꯠꯇ꯭ꯔꯣ ꯍꯧꯖꯤꯛꯀꯥꯟꯗꯤ
ꯈꯪꯗ‌ꯦ ꯌꯨꯝꯗ ꯆꯠꯄꯂꯛꯇ‌ꯦꯗꯥ
ꯎꯝ
ꯑ ꯑ ꯇꯤꯆ꯭ꯔꯁꯇꯤꯒꯤ ꯃꯤꯥ ꯑꯉꯥꯡꯃꯌꯥꯝ ꯖꯒꯣꯏ ꯁꯥꯕꯗꯣ
ꯎꯝ
ꯑꯗꯨꯐꯧꯇꯅꯦ ꯏꯊꯛ ꯏꯔꯥꯡꯅꯦ ꯍꯥꯏꯕꯒꯤ ꯋꯥꯈꯜ ꯑꯃ ꯆꯨꯁꯜꯍꯜꯂꯒ ꯊꯝꯒ꯭ꯔꯦꯕ
ꯎꯝ
ꯑꯗꯨꯗꯒꯤꯗꯤ ꯖꯒꯣꯏ ꯁꯥꯕꯕꯧ ꯍꯩꯇꯦ ꯂꯣꯏꯔꯦ ꯋꯥ
ꯎꯝ ꯑꯗꯨꯗꯤ ꯈꯤꯇꯪ ꯆꯥꯖꯔꯒ ꯢꯆꯝ ꯆꯝꯅ ꯂꯩꯖꯕ ꯃꯤꯅꯦꯕ
ꯆꯝꯅ ꯂꯩꯕꯤ ꯋꯥ ꯅꯠꯇꯕ ꯑꯃ ꯊꯧꯅꯤꯡꯉꯤꯃꯦ ꯑꯈꯣꯏꯒꯤ ꯈꯨꯟꯒꯤ ꯑꯣꯏꯅ ꯂꯥꯏꯁꯨ ꯍꯔꯥꯎꯗꯦꯕ ꯑꯗꯨ ꯂꯥꯏ ꯍꯔꯥꯎꯔꯗꯤ ꯈꯤꯖꯤꯛꯇꯪꯗ ꯑꯣꯏꯔꯖꯨ ꯖꯒꯣꯏ ꯁꯥꯕꯗꯣ ꯍꯩꯒꯗꯧꯗꯣ
ꯍꯣꯏ
ꯖꯒꯣꯏ ꯁꯥꯕ ꯇꯝꯗꯣꯏ ꯇꯧꯔꯝ ꯌꯥꯝꯅ
ꯂꯥꯏꯔꯤꯛ ꯇꯝꯕꯒ ꯇꯝꯃꯣꯔꯅꯨꯗ ꯖꯒꯣꯏ ꯁꯥꯕ ꯑꯣꯢꯅ ꯇꯝꯃꯣ ꯑꯗꯨꯗꯤ
ꯗꯒꯣꯏ ꯁꯥꯕꯗꯣ ꯇꯝꯒꯦꯅ ꯑꯦꯠꯃꯤꯁꯟ ꯇꯧꯔꯨꯔꯦ ꯑꯗꯨꯒ ꯃꯣꯏꯒꯤ ꯀꯣꯂꯦꯖꯇꯨꯅꯅꯦ
ꯎꯝ
ꯂꯧꯈꯠꯈꯤꯕ ꯀꯣꯂꯦꯁ ꯑꯃꯨꯛ
ꯃꯣꯏ ꯀꯣꯂꯦꯖꯇꯣ ꯀꯩꯗꯧꯋꯦ ꯍꯥꯏꯅꯣ
ꯂꯧꯈꯠꯇ꯭ꯔꯤꯕ ꯍꯥꯏꯇꯥꯔꯦ ꯀꯩꯅꯣꯒꯤ ꯍꯣꯏ ꯍꯣꯏ ꯑꯦꯝ ꯌꯨ ꯁꯤꯒꯤ ꯃꯈꯥꯗꯗꯤ ꯂꯩꯒꯗꯕ ꯑꯣꯏꯔꯒ ꯂꯧꯈꯠꯄꯤꯔꯛꯇ꯭ꯔꯤꯕ ꯃꯊꯪ ꯆꯍꯤꯗ ꯑꯩ ꯁꯣꯏꯗꯅ ꯂꯧꯈꯠꯂꯅꯤ ꯑꯗꯨꯗ ꯑꯣꯢꯅ ꯇꯝꯃꯣꯌꯦ ꯇꯣꯛꯑꯒꯦ ꯍꯥꯏꯔꯒ ꯑꯦꯗꯃꯤꯁꯟꯒꯤ ꯄꯩꯁꯥꯗꯣ ꯑꯃꯨꯛ ꯍꯟꯇꯣꯛꯍꯜ
ꯁꯪꯒꯣꯢꯒ ꯄꯨꯡꯆꯥꯏ ꯆꯥꯢꯔꯦ
ꯖꯒꯣꯏ ꯇꯣꯛꯈ꯭ꯔꯦꯕ
ꯇꯣꯛꯈ꯭ꯔꯦ
ꯃꯥꯡꯉꯦꯅꯦ ꯑꯗꯨꯁꯨ ꯍꯥꯏꯒꯗꯝꯅꯤꯅꯦ
ꯑꯗꯣ ꯃꯣꯏꯒꯤꯗꯨꯖꯨꯅꯦ ꯊꯤꯌꯣꯔꯤ ꯑꯣꯏꯅ ꯇꯣꯛꯇꯨꯢꯔꯥ ꯀꯩꯅꯣꯝ ꯇꯧꯋꯦꯕ ꯑꯈꯣꯏꯅ ꯄꯥꯝꯃꯤꯖꯤꯅ ꯄ꯭ꯔꯦꯛꯇꯤꯀꯦꯜ ꯑꯣꯏꯅ ꯐꯖꯅ ꯇꯝꯕꯗꯣ
ꯎꯝ
ꯑꯗꯣ ꯇꯝꯕꯕꯨꯗꯤ ꯌꯥꯅꯤꯕꯨ ꯑꯣꯟꯂꯥꯏꯟꯗꯒꯤ ꯇꯝꯒꯦꯅ ꯌꯦꯡꯉꯨꯏ ꯔꯣꯕꯣꯠꯇꯧꯅ ꯑꯗꯨꯝ ꯇꯧꯋꯤ ꯌꯥꯗ꯭ꯔꯦ
ꯑꯁ ꯑꯩꯅ ꯑꯝꯇꯪ ꯇꯥꯛꯇ꯭ꯔꯗꯤ ꯌꯥꯔꯣꯏ ꯑꯗꯨꯗꯤ
ꯅꯪ ꯍꯩꯕ꯭ꯔꯥ ꯍꯥꯢꯖꯦ
ꯑꯦ ꯖꯒꯣꯏꯒꯤ ꯑꯣꯖꯥꯅꯤ ꯀꯩꯅꯣ
ꯌꯥꯝ ꯐꯩ
ꯎꯝ ꯋꯥꯔꯤꯒꯤ ꯋꯥꯅꯤꯗ ꯑꯁꯦꯡꯕꯗꯗꯤ ꯔꯣꯕꯣꯠ ꯑꯣꯏ ꯀꯩ ꯑꯣꯏ ꯇꯧꯔꯤꯝꯅꯤ ꯑꯩꯁꯨ
ꯎꯝ
ꯖꯒꯣꯏ ꯁꯥꯕꯁꯦ ꯄꯥꯝꯃꯦ ꯑꯉꯥꯡ ꯑꯣꯏꯀꯥꯟꯗꯗꯤ ꯌꯥꯝ ꯁꯥꯔꯛꯑꯦ ꯁ꯭ꯀꯨꯜꯒꯤ ꯀꯩꯀꯩ ꯇꯤꯆꯔꯁ ꯗꯦꯒ ꯂꯩꯕ ꯌꯥꯕ ꯅꯠꯇꯦ ꯄ꯭ꯔꯣꯒ꯭ꯔꯥꯝ ꯑꯝ ꯂꯩꯕꯗꯀꯣ
ꯑꯃꯠꯇ ꯁꯥꯔꯛꯇꯦꯗ ꯀꯩꯅꯣꯗꯗꯤ ꯑꯦꯝ ꯌꯨꯗ ꯃꯥꯁꯇꯔ ꯇꯝꯀꯥꯟꯗꯅꯦ ꯃꯥꯎ ꯖꯒꯣꯏ ꯑꯩꯈꯣꯌ ꯃꯌꯥꯝ ꯄꯨꯟꯅ ꯑꯃꯨꯛ ꯀꯜꯆꯔꯦꯜ ꯀꯤꯗ ꯑꯗꯨ ꯏꯍꯥꯟ ꯍꯥꯟꯕꯁꯨ ꯑꯔꯣꯏꯕ
ꯑꯍꯥꯟꯕꯁꯨ ꯑꯔꯣꯏꯕꯗꯤ ꯑꯣꯏ ꯑꯣꯏꯔꯨꯅꯨꯗ
ꯀꯥꯢꯗꯕꯨ ꯁꯥꯔꯨꯗꯣꯔꯤꯒꯦ ꯍꯧꯖꯤꯛꯄꯨ
ꯎꯃ ꯍꯌꯦꯡ ꯅꯪ ꯌꯨꯝ ꯄꯥꯟꯕ ꯈꯣꯠꯄ ꯇꯧꯕꯗ ꯑꯗꯨꯝ ꯃꯥꯏ ꯂꯥꯏ ꯍꯔꯥꯎꯕ ꯈꯣꯠꯄ ꯇꯧꯕ ꯃꯌꯥꯝ ꯊꯥꯕꯜ ꯆꯣꯡꯁꯤꯒꯦ ꯃꯧ ꯊꯥꯕꯜ ꯆꯣꯡꯁꯤꯒꯦꯅ ꯇꯧꯔꯛꯀꯅꯤ ꯀꯩꯅꯣ
ꯑꯁ ꯑꯩꯁꯦ ꯊꯥꯕꯜꯁꯤꯁꯨ ꯁꯨꯡꯆꯣꯡ ꯑꯉꯥꯡ ꯑꯣꯏꯔꯤꯉꯩꯗ ꯈꯔꯗꯤ ꯆꯣꯡꯕꯗꯤ ꯍꯧ
ꯍꯨꯡ
ꯆꯩꯕꯁꯨꯝ ꯄꯣꯏ ꯌꯥꯎꯁꯪꯒꯁꯦ ꯊꯣꯛꯄ ꯍꯧꯔꯝꯃꯥꯝꯅꯦ ꯑꯩꯈꯣꯏ ꯄ ꯑꯩꯈꯣꯏꯆꯤꯟ ꯄ ꯍꯣꯏꯒ
ꯎꯝ
ꯑꯩꯈꯣꯏ ꯄꯥꯁꯤꯅꯅꯦ ꯊꯣꯛꯂꯛꯑꯒꯅꯦ ꯆꯩ ꯆꯩꯁꯥꯡ ꯑꯃ ꯄꯥꯏꯔꯒ ꯑꯗꯨꯝ ꯇꯥꯟꯖꯟ
ꯎꯝ
ꯍꯧꯖꯤꯛꯇꯅ ꯍꯧꯖꯤꯛꯇꯅ ꯑꯗꯨꯏ ꯄꯣꯠꯇꯣ ꯆꯠ ꯎꯝ
ꯑꯈꯣꯏ ꯑꯩꯈꯣꯏ ꯄꯥꯁꯤꯅ ꯍꯧꯖꯤꯛꯅ ꯑꯃꯨꯛꯅꯦ ꯑꯩꯁꯦ ꯇꯥꯜꯂꯕꯅꯤꯕ ꯃꯄꯥꯟ ꯊꯣꯛꯎꯆꯣ ꯑꯁꯥꯏꯐꯧ ꯆꯠꯂꯨꯁꯨ
ꯍꯣꯏ
ꯏꯃꯨꯡꯗ ꯁꯨꯝ ꯂꯩꯁꯜꯂꯦ ꯑꯁꯥꯢꯕꯧ ꯆꯠꯂꯨꯁꯣꯅ
ꯊꯥꯕꯜ ꯆꯣꯡꯕ ꯉꯥꯍꯥꯛꯇꯪ ꯌꯥꯎ ꯀꯩꯗꯧꯔꯒꯦꯅ
ꯎꯝ
ꯊꯥꯕꯜꯒꯗꯤ ꯆꯣꯡꯗ꯭ꯔꯣ ꯅꯣꯢ ꯅꯣꯏꯔꯣꯝꯗ ꯃꯇꯝꯗ
ꯑꯁ ꯊꯥꯕꯜꯗꯤꯗꯤ ꯀꯩꯅꯣ ꯂꯝꯄꯥꯛꯁꯦ ꯑꯍꯨꯝ ꯃꯔꯤ ꯂꯩꯌꯦꯕꯀꯣ ꯂꯝꯄꯥꯛ ꯑꯝꯗ ꯑꯅꯤꯔꯛꯀ ꯆꯣꯡꯉꯦ
ꯎꯝ ꯅꯪꯅ
ꯅꯨꯡ ꯅꯨꯡꯇꯤꯒꯤ ꯆꯣꯡꯕꯤꯅꯤ ꯑꯗꯨꯒ ꯑꯩꯅ ꯏꯃꯨꯡꯗꯒꯤ ꯃꯈꯣꯟ ꯑꯣꯏꯅ ꯇꯥꯔꯒ ꯇꯨꯝꯕ ꯀꯥꯢꯔ ꯂꯩ
ꯕꯥꯕꯣꯛ ꯐꯥꯎ ꯑꯣꯏꯗ꯭ꯔꯦꯕ
ꯕꯕꯣꯛ ꯐꯥꯎ ꯑꯣꯏꯗꯦ
ꯆꯥꯛꯒꯟ ꯆꯥꯕꯤ ꯇꯥꯔꯦ ꯑꯗꯨꯗꯤ
ꯑꯉꯥꯡ ꯑꯣꯏꯔꯤꯉꯩꯗꯕꯨꯗꯤ ꯆꯣꯡꯕ ꯑꯗꯨꯝ ꯌꯥꯥꯎꯔꯝꯃꯤ
ꯎꯝ ꯎꯃ ꯆꯥꯛꯒꯟ ꯆꯥꯊꯣꯛꯑꯒ ꯃꯈꯣꯟ ꯇꯥꯔꯒ ꯑꯣꯢꯅ ꯇꯨꯝꯃꯕꯣ ꯑꯗꯨꯅꯦ ꯈꯔ ꯈꯔ ꯆꯣꯡꯉꯣ ꯃꯇꯝ ꯂꯩꯔꯤꯀꯥꯟꯗꯀꯣ
ꯅꯪ ꯍꯧꯖꯤꯛꯇꯤ
ꯑꯩꯈꯣꯏ ꯑꯩꯈꯣꯏꯁꯨ ꯑꯩꯈꯣꯏꯁꯨ ꯊꯥꯕꯜ ꯆꯣꯡꯕ ꯈꯣꯠꯄ ꯄꯥꯝꯃꯦ ꯑꯗꯨ ꯄꯥꯝꯃꯁꯨ ꯆꯠꯂꯨꯔꯅꯤ ꯑꯗꯨ ꯊꯕꯜ ꯃꯐꯝꯗ ꯑꯗꯨꯒ ꯍꯧꯖꯤꯛ ꯊꯥꯕꯜ ꯆꯣꯡꯕ ꯃꯌꯥꯝ ꯁꯤꯟꯕ ꯂꯥꯡꯕ ꯃꯌꯥꯝꯗꯀꯣ ꯑꯗꯩ ꯖꯦꯟꯇꯜꯃꯦꯟ ꯃꯌꯥꯝ ꯊꯣꯛꯄꯤꯔꯛꯑꯣ ꯅꯨꯄꯤ ꯄꯥꯏꯕ ꯌꯥꯔꯅꯤꯒ ꯍꯥꯏꯕꯗꯨꯗ ꯍꯥꯏꯇꯥꯔꯦꯀꯣ ꯑꯉꯥꯡ ꯃꯆꯥ ꯉꯥꯛꯇ ꯊꯣꯛꯑꯅꯤ ꯑꯗꯨ ꯄꯨꯂꯞ ꯆꯤꯟꯕꯗ ꯆꯣꯡꯕ ꯇꯟꯗꯅ ꯁꯨꯆꯣꯡꯕꯨ ꯆꯣꯡꯗ꯭ꯔꯦꯗ ꯌꯦꯡꯕ
ꯌꯦꯡꯉ ꯌꯦꯡꯉ ꯍ
ꯍꯥꯥ
ꯌꯦꯡꯉ ꯌꯦꯡꯉ ꯍꯜꯂꯛꯑꯦ ꯗꯨꯅꯦꯕ
ꯍꯣꯏ ꯌꯦꯡꯉꯒ ꯍꯜꯂꯛꯄ ꯄꯥꯝꯃꯦꯗ ꯊꯥꯕꯜ ꯆꯣꯡꯕꯀꯥꯢꯁꯤꯗꯤ ꯑꯉꯥꯡ ꯑꯣꯏꯀꯥꯟꯗ ꯑꯣꯄꯟꯒꯤ ꯊꯥꯕꯜ ꯆꯣꯡꯕꯒ ꯌꯥꯎꯕ ꯌꯥꯕ ꯅꯠꯇꯦ ꯃꯧ ꯊꯥꯕꯜ ꯆꯣꯡꯕ ꯐꯥꯎ ꯃꯅꯤꯡꯗ ꯑꯉꯥꯡ ꯆꯣꯡꯍꯟꯕꯗ ꯌꯥꯎꯔꯤꯅꯦꯕ
ꯎꯝ
ꯍꯧꯖꯤꯛꯇꯅ ꯅꯍꯥꯟꯋꯥꯏ ꯂꯣꯏꯊꯣꯛꯈ꯭ꯔꯕꯅꯤꯅ ꯇꯧꯅꯤꯡꯗ꯭ꯔꯦꯗ ꯀꯩꯝꯇ
ꯍꯧꯖꯤꯛꯅ ꯑꯉꯥꯡ ꯃꯌꯥꯝꯒꯤ ꯀꯨꯝꯍꯩ ꯌꯦꯡꯕ
ꯎꯝ ꯑꯗꯨ ꯅꯠꯇꯔꯗꯤ ꯊꯕꯛ ꯂꯩꯇ꯭ꯔꯦ ꯍꯧꯖꯤꯛꯀꯥꯟ ꯅꯣꯏꯔꯣꯝꯗꯗꯤ ꯍꯔꯥꯎ ꯀꯨꯝꯍꯩ ꯍꯥꯏꯗꯤ ꯑꯗꯨꯨꯝꯕ ꯂꯥꯏ ꯍꯔꯥꯎꯕ ꯊꯥꯕꯟ ꯅꯠꯇꯕꯤꯗ ꯂꯤꯂꯥꯒꯨꯝꯕꯗꯤ ꯌꯦꯡꯗ꯭ꯔꯣ
ꯂꯥꯗꯤ ꯑꯗꯨꯝ ꯌꯦꯡꯉꯦ ꯉꯔꯥꯡ ꯅꯍꯥꯟꯁꯨ ꯇꯧꯈꯤꯌꯦ ꯈꯔꯗꯤ ꯀꯨꯏ ꯂꯤꯂꯥ ꯑꯅꯤꯒ ꯇꯧꯋꯦ ꯅꯣꯡꯃꯗ
ꯑꯣ ꯅꯣꯢ ꯃꯅꯥꯛꯇ
ꯃꯟꯅꯦ ꯂꯤꯂꯥꯗꯤ ꯗꯨꯝ ꯌꯦꯡ
ꯎꯝ ꯂꯤꯂꯥ ꯐꯥꯎꯗꯤ ꯌꯦꯡꯕ ꯌꯥꯏꯌꯦ ꯊꯥꯕꯜ ꯆꯣꯡꯗ꯭ꯔꯁꯨ ꯖꯒꯣꯏ ꯁꯥꯕ ꯂꯥꯏ ꯍꯔꯥꯎꯕ ꯌꯥꯎꯗ꯭ꯔꯁꯨ
ꯂꯤꯂꯥꯗꯤ ꯅꯨꯡꯉꯥꯏꯌꯦ ꯌꯦꯡꯕ
ꯎꯝ ꯀꯞꯄ ꯀꯞꯀ ꯀꯞꯄꯝꯗꯣꯢꯅꯤꯅꯦ ꯃꯔꯛꯇ
ꯀꯞꯇꯦꯗ
ꯎꯝ ꯀꯞꯅꯤꯡꯕ ꯃꯇꯥꯡ ꯁꯤꯟ ꯌꯥꯎꯔꯁꯨ ꯄꯤ ꯇꯥꯗꯕ ꯉꯝꯕ꯭ꯔꯣ
ꯁꯨꯡ ꯌꯥꯎ ꯌꯥꯎꯗꯤꯌꯦ
ꯀꯛꯅꯤꯡꯇꯦꯕ ꯑꯝꯇ
ꯍꯣꯏ ꯑꯩꯅ ꯑꯩꯅ ꯀꯞꯄ ꯀꯩꯅꯣꯝꯗꯤ ꯌꯦꯡꯉ ꯍꯣꯏ ꯑꯗꯨ ꯑꯗꯨꯒꯤ ꯑꯦꯅꯤꯃꯦꯁꯟꯁꯦ
ꯎꯝ
ꯑꯩ ꯑꯍꯥꯟꯕꯗꯗꯤ ꯑꯗꯨꯝ ꯅꯣꯛꯑꯝꯃꯦꯕꯀꯣ ꯑꯩꯁꯦ
ꯎꯝ
ꯂꯣꯏꯔꯝꯗꯥꯏꯖꯤꯗꯅꯦ ꯐꯤꯂꯝꯗꯣ ꯄꯣꯁ ꯊꯝꯃꯦꯗꯅ ꯑꯗꯨꯒ ꯀꯞ ꯄꯤꯅꯦꯕꯩꯖꯦ
ꯍꯜ ꯍꯜꯂꯒ ꯌꯦꯡꯉꯒ ꯀꯧ ꯍꯣꯏꯅꯦ
ꯄꯣꯁ ꯊꯝꯃꯒ ꯀꯞꯄꯦꯗꯅ ꯀꯞ ꯀꯞꯄ ꯉꯍꯥꯛ ꯑꯃꯨꯛ ꯐꯔꯀꯥꯟꯗ ꯑꯃꯨꯛ
ꯍꯟꯖꯤꯟ ꯍꯟꯖꯤꯟ ꯌꯦꯡꯉꯁꯨꯝ ꯀꯄ꯭ꯔꯣ ꯍꯥꯏꯁꯦ
ꯑꯦ ꯀꯞꯄꯨꯗꯤ ꯀꯞꯇ꯭ꯔꯦꯕꯀꯣ ꯍꯧꯖꯤꯛꯄꯨꯗꯤ ꯑꯗꯣ ꯃꯨꯛꯀ ꯍꯟꯖꯟꯅ ꯌꯦꯡꯉꯁꯨ ꯑꯗꯨꯝ ꯅꯨꯡꯉꯥꯏꯕ ꯍꯥꯏꯇꯥꯔꯦ
ꯎꯝ ꯍꯣꯏ ꯑꯦꯅꯤꯃꯦꯁꯟꯗꯨꯅ ꯅꯨꯡꯉꯥꯏꯕꯅꯦ ꯍꯥꯏꯗꯤ ꯀꯞꯅꯤꯡꯕ ꯅꯣꯛꯅꯤꯡꯕ ꯐꯥꯎꯕ ꯅꯨꯡꯉꯥꯏꯕꯗꯨ
ꯎꯝ
ꯃꯣꯏꯅ ꯍꯦꯜꯂꯦꯕ
ꯌꯥꯝ ꯁꯥꯡꯕ ꯐꯤꯂꯝꯗꯤ ꯅꯠꯇꯦꯕ ꯑꯗꯨꯗꯣ ꯄꯨꯡ ꯑꯃ ꯃ
ꯎꯝ ꯑꯩꯁꯨ ꯑꯝꯇ ꯌꯦꯡ ꯇꯥꯔꯦ ꯑꯗꯨꯒ